ꯑ
ꯇꯥꯕꯔꯣ
ꯇꯥꯏꯌꯦ
ꯀꯗꯧꯔ ꯂꯩꯒꯦ
ꯁꯨꯝ ꯐꯝꯒ ꯂꯩꯕꯅꯦꯗꯥ
ꯑꯁ ꯅꯨꯡꯉꯥꯏꯔꯦꯅꯦ ꯅꯪꯗꯤ
ꯅꯨꯡꯉꯥꯏꯌꯦ ꯍꯥꯏꯕ ꯇꯥꯔꯦ
ꯉꯁꯥꯏ ꯕꯖꯥꯔ ꯀꯣꯏꯕ ꯆꯠꯂꯨꯏ ꯍꯥꯏ ꯄꯣꯠ ꯆꯩ
ꯀꯣꯏꯕ ꯅꯠꯇꯦ ꯀꯩꯅꯣ ꯂꯧꯒꯤ ꯍꯤꯗꯥꯛ ꯂꯧ ꯍꯤꯗꯥꯛ ꯀꯥꯞꯅꯕ ꯀꯩꯅꯣ ꯎꯝ ꯆꯠ ꯂꯧꯕ ꯆꯞꯅꯤꯕ ꯑꯗꯨ ꯗꯨꯀꯥꯟꯗꯣ ꯊꯣꯡ ꯂꯣꯂꯝꯕꯀꯣ
ꯎꯝ
ꯑꯗꯨꯒꯤ ꯂꯧ ꯇꯕꯤꯅ ꯑꯃꯨꯛ ꯍꯜꯂꯛꯑꯦ
ꯂꯧ ꯍꯤꯗꯥꯛ ꯀꯥꯞꯅꯤꯡꯉꯥꯏ ꯂꯧ ꯍꯤꯗꯥꯛ ꯊꯤꯔꯤ
ꯑꯩꯈꯣꯏꯒꯤ ꯅꯠꯇꯦ ꯆꯤꯆꯦ ꯑꯩꯈꯣꯏꯒꯤꯅꯦ ꯑꯩꯈꯣꯏ ꯏꯆꯦ ꯑꯩꯈꯣꯏꯒꯤ ꯎꯝ
ꯀꯩ ꯃꯊꯦꯜ ꯆꯥꯒꯦ ꯅꯪꯗꯤ
ꯉꯁꯤ ꯌꯦꯟ ꯌꯦꯟ ꯊꯣꯡꯉꯒ ꯆꯥꯏ ꯉꯁꯤ
ꯍꯥꯎꯔꯝ ꯃꯅꯤ ꯑꯗꯨꯗꯤ ꯗꯤ ꯑꯍꯥꯎꯕ ꯏꯟꯁꯥꯡꯅꯤꯅꯦ
ꯈꯪꯗꯦꯗ ꯍꯥꯎꯕ꯭ꯔꯥ ꯍꯥꯎꯇꯕ꯭ꯔꯗꯤ
ꯌꯦꯟꯒꯤ ꯍꯖꯥꯡ ꯍꯥꯥꯎꯔꯒꯣ ꯑꯦ ꯆꯥꯛ ꯆꯥꯔꯒ ꯍꯥꯎꯇꯕꯔ ꯈꯪꯗꯦ ꯗꯤ ꯍꯥꯏꯕ꯭ꯔꯣ
ꯗꯤ ꯍꯥꯎꯔꯣꯏ ꯍꯦ ꯍꯤꯍꯤ ꯊꯤ ꯊꯣꯡꯉꯗꯤ ꯍꯧꯔꯣꯏ ꯍꯥꯏꯕ
ꯀꯅꯥꯅ ꯊꯣꯡꯉꯤꯅꯣ ꯑꯗꯨꯗꯤ
ꯑꯩꯅ ꯊꯣꯡꯕꯅꯦꯗ ꯑꯗꯨꯕꯨꯗꯤ
ꯅꯪꯅꯥ ꯊꯣꯡꯕꯒꯤ ꯍꯥꯎꯇ꯭ꯔꯤ ꯑꯣꯏꯔꯝꯅꯤ ꯑꯗꯨꯗꯤ
ꯈꯪꯗꯦ
ꯎꯝ ꯅꯪ ꯅꯪꯒꯤ ꯈꯨꯠꯇꯣ ꯏꯟꯖꯥꯡ ꯍꯥꯎ ꯑꯗꯨꯕꯨꯏ ꯃꯥꯂꯦ
ꯑꯩ ꯈꯨꯠꯇꯤ ꯌꯥꯝ ꯍꯥꯎꯕꯅꯤ ꯍꯦ
ꯍꯥꯎꯇꯕ ꯏꯅꯦ ꯅꯪ ꯈꯪꯗꯦ ꯍꯥꯏꯕꯗꯣ ꯍꯥꯎꯔꯗꯤ ꯍꯥꯎꯋꯦ ꯍꯥꯏꯒꯅꯤꯗ
ꯅꯪ ꯑꯃꯔꯒ ꯇ꯭ꯔꯥꯏ ꯇꯧꯕ ꯐꯪꯉꯗꯤ ꯑꯁ ꯑꯃꯨꯛꯀ ꯊꯣꯡꯕꯤꯌꯣ ꯑꯩ ꯂꯩꯕꯤꯒꯦ ꯑꯃꯨꯛꯒ ꯊꯣꯡꯕꯤꯌꯨ ꯑꯩ ꯂꯩꯕꯤꯒꯦ ꯍꯥꯏꯔꯛꯇꯧ ꯃꯥꯜꯂꯦ
ꯀꯗꯥꯏꯗꯒꯤ
ꯍꯝ ꯑꯗꯨꯝꯃꯏ ꯍꯥꯏꯔꯛꯑꯗꯤ ꯐꯥꯒꯗꯕ
ꯍꯥꯏꯔꯛꯑꯣꯏꯗ
ꯀꯩ ꯃꯊꯦꯜ ꯊꯣꯡꯒꯦ ꯇꯧꯔꯤꯒꯦ ꯅꯕꯥꯟꯅꯤꯗꯤ ꯊꯣꯡꯕ ꯂꯣꯏꯔꯕꯣ
ꯈꯨꯖꯤꯟꯅꯍꯧꯔꯅꯤ ꯑꯩꯈꯣꯏꯁꯦ ꯉꯁꯤ ꯎꯝ ꯉꯥ ꯆꯒꯅꯤ
ꯁꯦꯁ ꯍꯥꯎꯔꯦꯅꯦ
ꯅꯣꯏꯅ ꯌꯦꯟ ꯑꯩꯈꯣꯏꯅ ꯉꯥ
ꯉꯥ ꯍꯦꯟꯅ ꯍꯧꯗꯧ ꯃꯥꯜꯂꯦꯗ
ꯎꯝ ꯑꯩꯈꯣꯏ ꯑꯗꯨꯝ ꯍꯥꯎꯋꯦꯅ ꯅꯣꯏꯒꯤꯗꯤ ꯈꯪꯗꯦꯀꯣ ꯑꯗꯣ ꯑꯩꯈꯣꯏꯒꯤꯗꯤ ꯑꯗꯨꯝ ꯍꯥꯎꯋꯦꯕ
ꯑ ꯑꯗꯨꯅ ꯍꯦꯟꯅ ꯍꯥꯎꯋꯦ
ꯗ꯭ꯌꯨꯇꯤꯗ ꯂꯩꯕ꯭ꯔꯣ
ꯗꯤꯇꯗꯠ ꯂꯒꯦ ꯎꯝ
ꯃꯤꯌꯥꯅ ꯅꯗꯤꯦ
ꯃꯤ ꯇꯔꯦꯠ ꯇꯔꯦꯠꯂꯥ ꯅꯤꯄꯥꯜꯂ ꯊꯝꯕꯅꯦ ꯑꯗꯨ ꯃꯤꯗꯤ ꯁꯨꯅꯔꯣꯏ ꯅꯍꯥꯟꯁꯨ ꯑꯩ ꯅꯣꯡ ꯅꯤꯅꯤ ꯁꯨꯔꯦ ꯂꯦꯞꯇꯕ ꯅ ꯑꯩꯈꯣꯏꯕꯨ ꯂꯩꯈꯤꯗꯕ ꯅꯨꯃꯤꯠ ꯑꯗꯨꯒꯤ ꯍꯦꯛ ꯅꯣꯡꯉꯥꯟꯕꯒ ꯑꯗꯨ ꯅꯨꯃꯤꯠꯇꯨ ꯑꯣꯏꯕ ꯑꯗꯨ ꯉꯔꯥꯡ ꯅꯍꯥꯟ ꯑꯃ ꯑꯣꯏꯕ ꯏꯁꯥ ꯅꯨꯡꯉꯥꯏꯇꯕꯒꯤ ꯊꯣꯛꯇꯕ ꯍꯥꯏꯇꯥꯔꯦ
ꯑꯗꯣ ꯅꯣꯏ ꯄꯨꯄꯨ ꯍꯥꯏꯕꯗꯣ ꯁꯤ ꯑꯩꯈꯣꯏ ꯀꯖꯤꯟ ꯁꯤꯁꯇꯔꯒꯤ
ꯃꯀꯨꯕꯣ ꯎꯝ ꯃꯀꯨꯕꯣꯛꯅꯦ ꯍ ꯋꯥ
ꯑꯗꯣ ꯃꯥꯒꯤ ꯃꯅꯥꯎꯅꯨꯄꯥꯁꯨ ꯂꯩꯔꯤꯕ꯭ꯔꯥ ꯑꯗꯨꯗ
ꯃꯅꯥꯎꯅꯨꯄꯥꯗꯤ ꯀꯩꯅꯣ ꯐꯖꯅ ꯂꯩꯔꯦ ꯁꯤ ꯔꯖꯥ ꯂꯈꯣꯏ ꯔꯖꯅꯈꯣꯏꯗ
ꯃꯥꯒꯤ ꯃꯅꯥꯎꯅꯨꯄꯥꯗꯣ
ꯎꯝ
ꯁꯨꯃꯥꯏꯅ
ꯑꯦ ꯑꯁ ꯋꯥꯔꯤ ꯑꯃꯨꯛ ꯑ ꯅꯥꯏꯇꯤꯟ ꯅꯥꯏꯟꯇꯤꯟꯗꯒꯤꯅ ꯑꯃꯨꯛ ꯋꯥꯔꯤ ꯂꯤ ꯍꯧꯔꯅꯤ ꯑꯗꯨ ꯑꯣꯏꯔꯗꯤ ꯑꯗꯨ ꯈꯪꯅꯤꯡꯉꯗꯤ
ꯇꯥꯔꯤꯦ ꯅꯠꯇꯦ ꯃꯥꯗꯨ ꯏꯆꯦꯒꯤ ꯌꯨꯝꯗ ꯂꯩꯇ꯭ꯔꯒ ꯏꯁ ꯃꯤ ꯑꯇꯣꯞꯄꯒꯤ ꯌꯨꯝꯗ ꯂꯩꯕꯗꯣ
ꯃꯅꯥꯎꯅꯨꯄꯥ ꯍꯥꯏꯗꯤ
ꯑꯩꯈꯣꯏꯒꯤ ꯏꯆꯦꯒꯤ ꯃꯅꯥꯎꯅꯨꯄꯥꯗꯣ
ꯑꯣ ꯃꯥꯔꯣ
ꯎꯝ ꯎꯝ
ꯉꯁꯤ ꯑꯃꯨꯛ ꯍꯟꯈ꯭ꯔꯦꯍꯦ
ꯑꯣ
ꯉꯔꯥꯡꯗꯒꯤ ꯍꯜꯂꯒ ꯇꯧꯔꯒ ꯉꯔꯥꯡꯗ ꯑꯃꯨꯛ ꯃꯥꯒ ꯆꯃꯤꯟꯅꯕꯅꯤ ꯄ ꯅꯨꯄꯥꯗꯨ ꯃꯊꯟꯇ ꯀꯨꯝꯕꯗꯨꯣ ꯀꯤ ꯈꯔ ꯅꯨꯡꯉꯥꯏꯇꯕ ꯃꯥꯜꯂꯦ ꯈꯔ ꯅꯨꯡꯉꯥꯏꯇꯦ ꯍꯥꯏꯅ ꯑꯃꯨꯛꯀ ꯀꯨꯝꯁꯦ ꯍꯥꯏꯔꯛꯄꯗꯒꯤ ꯃꯥ ꯀꯨꯝꯕꯅꯤ ꯍꯥꯏ ꯉꯔꯥꯡꯅ ꯉꯁꯤꯗꯤ ꯀꯨꯝꯃꯗꯧ ꯃꯥꯟꯗ꯭ꯔꯦ
ꯃꯁꯤ ꯏꯝꯐꯥꯜꯗꯔꯣ
ꯎꯝ
ꯎꯝ
ꯅꯪꯉꯥꯏ ꯃꯔꯛ ꯃꯔꯛ ꯄꯨꯟꯕ ꯃꯥꯜꯂꯦꯀꯣ
ꯎꯝ ꯑꯗꯨꯝ ꯄꯨꯂꯤꯗꯃ ꯂꯥꯔꯇꯔꯤ ꯑꯗꯣ ꯁꯟꯗꯦ ꯅꯨꯃꯤꯠ ꯗ ꯃꯥ ꯂꯥꯛꯇꯕ ꯍꯪꯕꯅꯦꯕ ꯑꯗꯨꯒ ꯅꯣꯏ ꯑꯩꯈꯟꯗ ꯂꯩꯌꯦ ꯍꯥꯏꯕꯒꯤ ꯊꯦꯡꯈ꯭ꯔꯦ ꯀꯗ
ꯗꯨꯨꯝꯅꯦ ꯈꯞ꯭ꯔꯒ ꯂꯩꯕ꯭ꯔꯣ ꯀꯃꯥꯏꯅ ꯇꯧꯔꯒ ꯂꯩꯕ꯭ꯔꯣ
ꯍꯧꯖꯤꯛ ꯐꯥꯎꯗꯤ ꯁꯤ ꯏꯅꯦ ꯏꯅꯦ ꯍꯥꯏ ꯇꯥꯔꯦꯗ ꯏꯅꯦꯈꯣꯏꯒꯤ ꯌꯨꯝꯗ ꯀꯥ ꯃꯅꯨꯡꯗ ꯐꯣꯟ ꯆꯥꯔꯖ ꯇꯧꯔꯒ ꯉꯁꯤ ꯅꯨꯃꯤꯠ ꯆꯨꯞꯄ ꯐꯣꯟ ꯃꯩ ꯂꯥꯛꯇꯐꯥꯎ ꯉꯔꯥꯡꯁꯨ ꯑꯁ ꯃꯩ ꯂꯥꯛꯀꯗ꯭ꯔꯅ ꯐꯣꯟ ꯆꯥꯔꯖ ꯇꯧꯗꯕꯤꯗ ꯇꯨꯝꯃꯒ ꯑꯁ ꯑꯃꯨꯛꯀ ꯃꯩ ꯂꯥꯛꯇꯕ ꯋꯥꯅꯤꯗ ꯄꯨꯡ ꯕꯥꯔꯣꯗꯤꯗꯤ ꯂꯥꯛꯄ ꯃꯨꯠꯈꯤꯕꯗꯣ ꯀꯨꯏꯗ꯭ꯔꯤ ꯃꯩ ꯂꯥꯛꯄ ꯃꯩ ꯂꯥꯛꯇ꯭ꯔꯗꯤ ꯅꯦꯠꯋꯥꯛꯁꯨ ꯈꯔ ꯈꯔꯗꯪ ꯅꯠꯇ꯭ꯔꯦꯗ ꯐꯖꯅ ꯅꯨꯡꯉꯥꯏꯇ꯭ꯔꯤꯗ ꯃꯩ ꯂꯥꯛꯇ꯭ꯔꯗꯤ ꯉꯁꯥꯏꯗꯣ ꯑꯩ ꯅꯪ ꯀꯣꯜ ꯇꯧꯕꯗꯣ
ꯎꯝ
ꯀꯩꯊꯦꯜ ꯂꯝꯕꯤꯗ ꯀꯨꯝꯃꯒ ꯂꯩꯕꯀꯣ ꯀꯩꯊꯦꯜ ꯂꯝꯕꯤꯗ ꯀꯨꯝꯃꯒ ꯐꯣꯟ ꯃꯤꯅꯤꯠ ꯇꯔꯥ ꯇꯔꯥꯗꯒꯤ ꯍꯦꯟꯅ ꯃꯤꯅꯤꯠ ꯇꯔꯥ ꯀꯨꯟ ꯈꯛꯇꯪ ꯐꯣꯟ ꯑꯃꯨꯛ ꯆꯥꯔꯖ ꯇꯧꯕ
ꯎꯝ
ꯑꯦ ꯑꯩ ꯎꯝ ꯀꯩꯅꯣ ꯁꯤ ꯉꯁꯤ ꯑꯩ ꯀꯩꯁꯦ ꯑꯃꯦꯝꯕꯤꯗ ꯂꯩꯕꯅꯦ ꯀꯩꯊꯦꯜ ꯃ ꯃꯤꯗ ꯂꯩꯕꯅꯦꯕ ꯑꯌꯨꯛꯇꯀꯣ ꯅꯠꯇꯦ ꯄꯨꯡ ꯐꯥꯏꯚ ꯐꯥꯏꯚꯇꯒꯤ ꯀꯌꯥꯅꯣ ꯀꯥꯎ ꯐꯣꯏꯌꯦ
ꯑꯌꯨꯛꯇꯔꯣ
ꯑꯥ ꯈꯨꯟꯗ ꯆꯠꯀꯦꯅ ꯂꯥꯛ ꯄꯣ ꯑꯗꯨ ꯃꯣꯏꯗꯣ ꯒꯥꯔꯤ ꯆꯠꯇꯕꯒꯤ ꯑꯃꯨꯛ ꯍꯜꯂꯛꯄ
ꯑꯦ ꯑꯗꯨꯗ ꯀꯩꯅꯣ ꯈꯈꯣꯏ ꯂꯩꯕꯅꯤꯅꯦ ꯑꯁꯤꯅ ꯈꯪꯉꯔꯣꯏꯗ ꯅꯍꯥꯟꯗꯒꯤ ꯅꯣꯏ ꯏꯆꯦ ꯑꯩꯈꯣꯏ ꯅꯣꯏ ꯀꯥꯖꯤꯟ ꯁꯤꯁꯇꯔ ꯑꯩꯈꯣꯏꯗ ꯑꯗꯨꯗꯁꯨ ꯃꯔꯛ ꯃꯔꯛꯇ ꯂꯩꯕꯅꯦ ꯀꯩꯊꯟꯕꯤꯗ ꯃꯣꯏ ꯄ꯭ꯂꯣꯠ ꯂꯩꯕ ꯃꯣꯏ ꯄ꯭ꯂꯣꯠ ꯂꯩꯕꯒꯤꯀꯣ ꯑꯗꯨꯇ ꯃꯔꯛ ꯃ ꯍꯧꯖꯤꯛ ꯐꯥꯎꯗꯤ ꯏꯃꯥꯇꯣꯟ ꯈꯣꯏ ꯂꯩꯔꯤ
ꯑꯣ
ꯅꯪ ꯄꯨꯡ ꯀꯌꯥ ꯐꯥꯎ ꯂꯩꯕ꯭ꯔꯥꯅꯦ ꯑꯗꯨꯗ
ꯀꯧꯍ
ꯎꯝ ꯎꯝ ꯑꯗꯨꯅꯁꯨ ꯆꯠꯂꯒꯦ ꯇꯧꯔꯒ ꯆꯠꯄ ꯐꯪꯗ꯭ꯔꯦ ꯑꯗꯨꯗꯤ ꯍꯌꯦꯡ ꯑꯃꯨꯛ ꯆꯠꯇꯥꯥꯔꯦ
ꯈꯪꯗ꯭ꯔꯤꯌꯦ ꯒꯥꯔꯤꯗꯣ ꯀꯩꯅꯣ ꯑꯩꯈꯣꯏ ꯈꯨꯟꯒꯤ ꯒꯥꯔꯤꯗꯣ
ꯎꯝ
ꯍꯌꯦꯡꯔꯥ ꯍꯌꯦꯡ ꯌꯥꯗ꯭ꯔꯗꯤ ꯍꯌꯦꯡ ꯑꯗꯨꯒ ꯍꯪꯆꯤꯠ ꯆꯠꯀꯅꯤ ꯍꯥꯏ
ꯈꯟꯗ ꯆꯂꯒ ꯀꯩꯗ ꯅꯤꯡꯉꯥꯏꯔꯣ ꯅꯣꯏ ꯃꯥ ꯅꯣꯏ ꯃꯥꯕꯨ ꯎꯗꯕ ꯀꯨꯏꯔꯦ ꯍꯥꯏꯅ ꯌꯦꯡꯅꯤꯡꯉꯥꯏꯔꯣ
ꯑꯣ ꯑꯗꯨꯒ ꯀꯣ ꯑꯩꯒꯤ ꯑꯩꯒꯤ ꯍꯨꯏ ꯍꯨꯏ ꯃ ꯆꯁꯨ ꯂꯩꯌꯦꯕ
ꯑꯝ
ꯑꯗꯨꯗ ꯌꯦꯡꯕ ꯆꯠꯂꯨꯁꯤꯒꯦ ꯑ ꯀꯨꯏꯗ꯭ꯔꯦꯕꯀꯣ ꯑꯦ ꯀꯨꯏꯈ꯭ꯔꯦ ꯃ ꯎꯗꯨꯕꯨꯗꯣ ꯃꯤꯁ ꯇꯧꯈ꯭ꯔꯕ
ꯂꯥꯛꯑꯒ ꯂꯥꯛꯑꯒ ꯁꯤꯈ꯭ꯔꯦ ꯂꯩꯇ꯭ꯔꯦ ꯍꯥꯏꯔꯗꯤ
ꯁꯤꯗ꯭ꯔꯤꯌꯦꯦ ꯆꯥꯎꯈ꯭ꯔꯦ ꯀꯗꯥꯏꯗꯤꯒ ꯃꯥꯗꯣ ꯑꯩ ꯂꯩꯔꯀꯥꯟꯗ ꯀꯩꯅꯣ ꯗꯤꯁꯦꯝꯕꯔ ꯖꯅꯋꯥꯔꯤ ꯑꯗꯨꯀꯥꯟꯗ ꯐꯖꯅ ꯅꯥꯕꯅꯦꯕ ꯃꯣꯏ ꯑꯅꯤ ꯂꯩꯕꯝ ꯃꯅꯦꯕ ꯀꯣꯟ ꯄ ꯑꯃ ꯅꯨꯄꯤ ꯑꯃ ꯂꯩꯔꯝꯅꯦꯕ ꯑꯗꯣ ꯅꯨꯄꯥꯗꯣ ꯍꯥꯟꯅ ꯅꯥꯏꯌꯦ ꯑꯗꯨꯒ ꯃꯥꯗꯣ ꯁꯤꯈ꯭ꯔꯦ ꯑꯗꯨꯒ ꯅꯨꯄꯤꯗꯣ ꯑꯩꯅ ꯆꯥꯗ ꯌꯦꯅꯦ ꯋꯥ
ꯎꯝ
ꯏꯁꯤꯡ ꯑꯁꯥꯕꯗ ꯕꯣꯇꯜꯗ ꯍꯥꯥꯎꯔꯒ ꯃꯥꯅ ꯃꯇꯝꯗꯥ ꯑꯗꯨꯝ ꯊꯝꯂꯒ ꯑꯗꯨꯝ ꯁꯤꯕ ꯐꯖꯥꯅ ꯇꯧꯕꯤꯕꯒꯤ ꯃꯥꯗꯣ ꯍꯤꯡꯉꯒ ꯂꯩꯕꯅꯤꯅ ꯍꯧꯖꯤꯛ
ꯅ ꯃꯣꯍꯟꯁꯨ ꯑꯗꯨ ꯃꯥꯅ ꯇꯧ ꯇꯧꯗꯧ ꯃꯥꯂꯦ ꯑꯦ ꯂꯩꯁꯥꯕꯤ ꯑꯃ ꯊꯟꯗꯅꯤꯅ ꯅꯪꯁꯨ
ꯅꯕꯨ ꯅ ꯅꯇꯦꯀꯣ ꯍꯨꯏꯕ ꯍꯥꯏꯕꯅꯤ
ꯑꯗꯨꯅꯦ ꯍꯣꯏ ꯍꯣꯏ ꯇꯧꯗꯤ ꯇꯧꯗꯧ ꯃꯥꯜꯂꯦꯀꯣ ꯃꯑꯣꯡꯗꯣ
ꯃꯤꯕꯨꯗꯤ ꯍꯩꯇꯦꯔ ꯂꯧꯕ ꯍꯩꯗꯤꯦ
ꯎꯝ
ꯅꯣꯏꯗꯣ ꯀꯃꯥꯏꯅ ꯂꯦꯞ꯭ꯔꯣ ꯃꯄꯥꯟꯗ ꯑꯗꯨꯝ ꯐꯔ ꯂꯩꯔꯣ ꯑꯗꯨ ꯅꯠꯇ꯭ꯔꯒ ꯑꯗꯨꯝ ꯐꯝꯔꯒ ꯂꯩꯔꯣ ꯊꯣꯛ ꯆ ꯁꯤ ꯅꯗꯨꯅ ꯇꯣ ꯃꯔ ꯇꯧꯔꯣ
ꯑ ꯆꯠꯊꯣꯛ ꯆꯠꯁꯤꯟꯁꯤ ꯇꯧꯗꯦꯦ ꯑꯗꯨꯗ ꯐꯝꯃꯒ ꯂꯩꯒꯅꯤ
ꯑꯣ ꯑꯦ ꯐꯝꯃꯒ ꯂꯩꯔꯗꯤ ꯌꯥꯔꯣꯏ ꯍꯦꯛꯛꯇ ꯂꯩꯌꯦ
ꯏꯁ ꯐꯝꯃꯒ ꯌꯦꯡꯁꯤꯅꯦꯍꯦ ꯑꯗꯨꯗꯤ ꯑꯥꯛꯄ ꯑꯔꯥꯛꯄꯁꯤꯡꯗꯣ ꯑꯁ ꯎꯔꯗꯤ ꯁꯨꯝꯗꯤ ꯁꯨꯝ ꯇꯧꯔꯦꯅ
ꯑ ꯅꯣꯏꯔꯣꯟꯜꯁꯨ ꯐꯖꯅ ꯂꯦꯞꯄ ꯃꯥꯜꯂꯤꯅꯦ
ꯎꯝ ꯆꯠꯀꯝ ꯃꯍ
ꯅꯌꯥꯝꯕꯁꯨ ꯃꯔꯛ ꯃꯔꯛ ꯆꯠꯂꯝꯒꯅꯤ
ꯈꯪꯗꯦ ꯃꯥꯗꯣ ꯈꯪꯗꯦꯕ
ꯑ
ꯆꯠꯗꯤ ꯆꯠꯂꯉꯅꯤꯗ ꯑꯣꯄꯥꯏ ꯂꯩ ꯏꯇ꯭ꯔꯦ
ꯎꯄꯥꯏ ꯂꯩꯇꯦ ꯎꯄꯥꯏ ꯂꯩꯇꯦ ꯃꯇꯝ ꯃꯇꯝꯥꯡꯅ ꯄꯔꯛꯄꯅꯤꯅ
ꯎꯝ
ꯎ
ꯅꯪꯒꯤ ꯎ ꯅꯆꯦ ꯂꯩꯕ꯭ꯔꯣ
ꯅꯌꯦ ꯎꯝ
ꯂꯨꯍꯣꯡꯈ꯭ꯔꯕ꯭ꯔꯣ
ꯌꯨꯝ ꯄꯥꯟꯈ꯭ꯔꯦ ꯂꯨꯍꯣꯡꯈ꯭ꯔꯦ ꯍꯀꯨꯝꯗꯨꯅ
ꯎꯝ ꯀꯌꯥꯅꯣ ꯅꯣꯏ ꯅꯨꯄꯤ
ꯃꯉꯥꯅꯦ ꯎꯝ ꯎꯝ
ꯑꯣ
ꯂꯣꯟ ꯌꯨꯝ ꯄꯥꯡꯈ꯭ꯔꯦ ꯀꯩ
ꯑꯣ ꯉꯜꯦꯀꯣ
ꯎꯝ
ꯅꯣꯏ ꯏꯆꯦ ꯑꯣꯏ ꯈꯤꯔ
ꯑꯩꯈꯣꯏꯁꯦꯗꯤ ꯀꯣ ꯊꯥꯔꯇꯤ ꯊꯥꯔꯇꯤ ꯇꯨꯗ ꯊꯥꯔꯇꯤ ꯇꯨ ꯑꯣꯏꯔꯝꯃꯅꯤ ꯂꯥꯁ ꯌꯌꯥꯔ ꯇ ꯁꯤꯦꯌꯥ ꯇ ꯇꯥꯇꯤ ꯇꯧꯨꯔꯥꯅꯤ ꯃꯝ ꯑꯃꯅꯤꯅꯤ ꯅꯅꯥꯎꯣꯟ ꯄꯤꯗꯤ ꯁꯚꯦꯟꯇꯤꯟꯗ ꯋꯥꯔꯝ ꯃꯅꯤ ꯌꯨꯝ ꯄꯜꯃꯦꯗꯥ
ꯁꯚꯦꯟꯇꯤ
ꯁꯚꯦꯟꯇꯤꯟꯗ ꯑꯣꯏꯔꯝꯒꯅꯤ
ꯑꯗꯨ ꯀꯥꯏꯗ ꯀꯥꯏꯗ ꯅꯣꯏ ꯈꯨꯟꯗꯔꯣ
ꯎꯝ
ꯉꯂꯤꯍꯦ ꯑꯣ
ꯑꯦꯂꯚꯦꯟ ꯑꯦꯂꯚꯦꯟ ꯀꯥꯕ ꯍꯦꯛ ꯍꯧꯔꯒ ꯊꯥ ꯑꯃ ꯑꯅꯤꯗꯤ ꯆꯠꯂꯝꯃꯦ ꯁ꯭ꯀꯨꯜ ꯑꯗꯨ ꯌꯨꯝ ꯄꯥꯟꯈ꯭ꯔꯦ ꯎꯄꯥꯏ ꯂꯩꯇꯦ
ꯑꯩ ꯌꯥꯏ
ꯇꯕ꯭ꯔꯥ ꯁꯅ ꯁꯁꯣꯝꯗ ꯃꯤ ꯀꯧꯔꯒꯒꯥꯥꯏ ꯆꯠꯂꯨꯁꯤꯒꯦꯀꯣ
ꯍꯣꯏ ꯍꯣꯏ ꯍꯣꯏ ꯎꯝ
ꯎꯝ